ꯍꯂꯣ
ꯑꯧ ꯌꯔꯦ ꯌꯔꯦ ꯌꯥꯏ ꯁꯤꯇꯔ ꯋꯥꯔꯤ ꯁꯥꯕ
ꯎ
ꯀꯩ ꯃꯊꯦꯜ ꯇꯧꯔꯒꯦ ꯁꯤꯁꯇꯔꯕꯨ
ꯑꯣ ꯑꯩ ꯉꯁꯤ ꯉꯥꯅꯨ ꯆꯥꯏꯌꯦ
ꯑꯣ ꯑꯗꯨꯗꯤ ꯑꯍꯥꯎꯕꯅꯤꯅꯦ
ꯍꯣꯏ ꯅꯪꯗꯤ ꯆꯥꯛ ꯆꯥꯔꯕ꯭ꯔꯣ
ꯎꯝ ꯆꯥꯔꯦꯗ ꯁꯤꯁꯇꯔ ꯍꯧꯖꯤꯛꯄꯨ ꯀꯃꯥꯏꯅ ꯆꯥꯛ ꯆꯥꯔꯣꯏꯗꯣꯏꯅꯣꯅꯦ ꯄꯨꯡ ꯊꯦꯡꯒꯗ꯭ꯔꯅꯦ
ꯑꯣꯍꯣ ꯑꯣ ꯑꯍꯣꯏꯗꯤ ꯊꯦꯡꯅ ꯆꯥꯛ ꯆꯥꯔꯨꯕꯗꯨꯗ ꯁꯨꯝ ꯍꯪꯕ ꯑꯣꯏꯔꯦ ꯍꯦ
ꯑꯣ ꯁꯤꯁꯇꯔꯗꯤ ꯑꯍꯥꯎꯕ ꯆꯥꯕꯅꯤꯅ ꯆꯥꯛ ꯐꯖꯅ ꯆꯥꯊꯔꯝꯗꯧ ꯃꯥꯜꯂꯦ
ꯑꯁ ꯑꯩꯗꯤ ꯍꯥꯎꯔꯁꯨ ꯍꯥꯎꯇ꯭ꯔꯁꯨ ꯆꯥꯛ ꯌꯥꯝ ꯆꯥꯥꯏꯗ
ꯍꯩꯁ ꯑꯗꯨꯗꯤ ꯆꯥꯛ ꯐꯖꯅ ꯆꯥꯕ ꯃꯤ ꯃꯥꯜꯂꯦ
ꯏꯍꯤ ꯍꯣꯏ ꯅꯪꯗꯤ ꯀ꯭ꯔꯤ ꯃꯊꯦꯜ ꯆꯥꯔꯕ꯭ꯔꯣ
ꯑꯣ ꯑꯩꯁꯦ ꯀꯅꯣ ꯇꯧꯔꯦ ꯎꯝ ꯀꯥꯡꯒꯧ ꯈꯥꯃꯦꯟ ꯀꯥꯡꯒꯧ ꯇꯧꯁꯜꯂꯒ ꯆꯥꯔꯦ ꯑꯥꯔꯦ ꯉꯁꯤꯗꯤ
ꯑꯣ ꯍꯝ ꯇꯨꯝꯗ꯭ꯔꯤ ꯌꯦꯔꯨꯝ ꯃꯥꯜꯂꯤꯅꯦ ꯅꯦꯕꯔꯂꯔ ꯁꯣ
ꯍꯥꯥ
ꯇꯨꯝꯗ꯭ꯔꯤꯕ ꯃꯥꯜꯂꯦꯅꯦ
ꯎꯝ ꯇꯨꯝꯗ꯭ꯔꯕꯒꯤ ꯇꯨꯝꯗ꯭ꯔꯤꯕꯒꯤꯅꯤ ꯀꯩꯅꯣ ꯁꯤꯁꯇꯔ ꯒ꯭ꯔꯨꯞꯇ ꯃꯦꯁꯦꯁ ꯊꯥꯔꯛꯏꯁꯦ
ꯑꯣ ꯑꯍꯣ
ꯁꯤꯁꯇꯔꯕꯨ ꯀꯩꯗꯧꯔꯝꯕꯅꯣ ꯆꯥꯛꯇꯣꯛꯇ ꯉꯥꯏꯔꯤꯕꯣ
ꯍꯣꯏ ꯆꯥꯛꯆꯥꯥꯕ ꯂꯣꯏꯔ ꯐꯝꯔꯒ ꯂꯩ ꯑꯩꯁꯨ
ꯐꯩ ꯐꯩ ꯐꯩ ꯁꯤꯁꯇꯔꯗꯤ ꯕꯣꯟꯒ ꯌꯦꯡꯉꯣꯏꯗ꯭ꯔꯣ ꯋꯥꯔꯜ ꯀꯞꯀꯤ
ꯑꯁ ꯌꯦꯡꯉꯔꯣꯏꯗ ꯀꯗꯥꯏꯗꯒꯤ ꯔꯣꯅꯥꯜꯗꯣ ꯁꯥꯟꯅꯗ꯭ꯔꯗꯤ ꯌꯦꯡꯅꯤꯡꯗꯦ ꯑꯩꯗꯤ
ꯑꯣ ꯑꯣ ꯑꯣ ꯔꯣꯅꯥꯜꯗꯣꯒꯤ ꯐꯦꯟ ꯑꯣꯏꯗꯣꯏꯅꯦꯕꯀꯣ ꯍꯣꯏꯗꯥ ꯋꯥꯔꯝꯃꯅꯤ ꯁꯤꯁꯇꯔꯗꯤ ꯆꯥꯛ ꯃꯌꯥꯝ ꯆꯥꯕꯒꯤ
ꯍꯦ ꯍꯦ ꯅꯪꯗꯤ ꯕꯣꯜ ꯌꯦꯡꯒꯤꯗꯣꯏꯔꯣ
ꯑꯁ ꯌꯦꯡꯉꯔꯣꯏꯗꯥ ꯁꯤꯁꯇꯔ ꯁꯤꯁꯇꯔ ꯍꯣꯏ ꯋꯥꯔꯤ ꯁꯥꯟꯅꯔꯒ ꯑꯩꯈꯣꯏꯁꯨ ꯄꯣꯊꯥꯔꯅꯤ
ꯑꯣ ꯅꯣꯏꯗꯤ ꯑꯣꯐ ꯂꯩꯕ꯭ꯔꯣ ꯂꯩꯇꯕ꯭ꯔꯣ
ꯑꯥ ꯑꯩꯈꯣꯏꯖꯨ ꯑꯣꯞ ꯂꯩ ꯍꯥꯏꯇꯥꯔꯦ ꯃꯥꯟꯅꯩ ꯍꯥꯏꯇꯥꯔꯦ ꯉꯁꯤꯃꯛꯇꯤ ꯂꯩꯇꯔꯦ
ꯑꯣ ꯑꯍꯝ
ꯁꯤꯁꯇꯔꯗꯤ ꯃꯤ ꯀꯌꯥꯝ ꯐ꯭ꯔꯦꯟ ꯑꯅꯧꯕ ꯀꯌꯥꯝ ꯊꯦꯡꯅꯔꯒꯦ
ꯊꯦꯡꯅꯗ꯭ꯔꯤꯗ ꯅꯪ ꯈꯛꯇ ꯉꯥꯏꯔꯤꯗ ꯑꯩ
ꯑꯩꯁ ꯑꯩ ꯑꯩꯅ ꯏꯍꯥꯟ ꯍꯥꯟꯕ ꯑꯣꯏꯔꯕꯖꯥꯠꯂ
ꯍꯣꯏ
ꯍꯣ ꯑꯣ ꯍꯣꯏ ꯍꯣꯏ ꯑꯩꯒ ꯍꯥꯟꯅ ꯊꯦꯡꯅꯕꯩ ꯅꯪ ꯂꯥꯏꯕꯛ ꯐꯔꯅꯤ ꯑꯗꯨꯏꯗꯤ
ꯑꯦꯍꯦ ꯍꯦ ꯍꯣꯏ ꯑꯦ ꯑꯩꯒꯤ ꯒ꯭ꯔꯨꯞꯗꯁꯨ ꯇꯦꯛꯁ ꯁꯨꯝꯕ ꯐꯖꯅ ꯊꯥꯟꯅꯗꯕꯒꯤꯅꯤꯗ ꯑꯩꯅ ꯁꯨꯝ ꯇ꯭ꯔꯥꯏ ꯇꯧꯁꯦꯅ ꯇꯧꯕꯗ ꯅꯪ ꯑꯣꯏꯔꯝꯂꯦꯕ
ꯑꯣ ꯍꯣ ꯍꯣꯏ ꯂꯥꯏꯕꯛ ꯂꯥꯏꯕꯛ ꯐꯕꯤ ꯑꯣꯏꯍꯧꯔꯦ ꯅꯪꯅ ꯅꯠꯇ꯭ꯔꯥ ꯗꯥꯎ ꯗꯥꯎ ꯗꯥꯎ ꯌꯥꯕꯤ ꯑꯣꯏꯍꯧꯔꯦ ꯍꯟꯇꯛ ꯑꯣ ꯑꯍꯥꯟꯕ ꯑꯣꯏꯗꯣꯏꯅꯦꯕꯀꯣ
ꯍꯣꯏ
ꯑꯣ ꯍꯣꯏꯗ ꯑꯗꯨꯕꯨꯗꯤ ꯃꯌꯥꯝ ꯅꯨꯡꯉꯥꯏ ꯅꯨꯡꯉꯥꯏꯕ ꯃꯌꯥꯝ ꯌꯥꯎꯕꯅꯤ ꯌꯥꯝꯅ ꯊꯣꯏꯗꯣꯛ ꯍꯣꯏꯗꯣꯛꯅ ꯍꯩ ꯏꯁꯤꯡꯉꯕ ꯋꯥꯔꯤ ꯁꯥꯕ ꯍꯩꯕ ꯃꯌꯥꯝ ꯌꯥꯎꯕꯅꯤ
ꯍꯥꯏ ꯍꯦ ꯎꯝ ꯕꯔꯗꯔꯑꯁꯤ ꯆꯍꯤ ꯀꯌꯥ ꯁꯨꯔꯕ꯭ꯔꯥ
ꯑꯗꯨ ꯌꯥꯔꯕꯣꯏ ꯁꯤꯁꯇꯔ
ꯑꯣ ꯑꯣ
ꯁꯤꯁꯇꯔ ꯔꯨꯜ ꯈꯪ ꯈꯪꯉꯨꯀꯣ ꯋꯥꯔꯤ ꯁꯥꯟꯅꯕꯗ ꯑꯗꯨꯝ ꯃꯥꯡꯕꯅꯤ
ꯑꯣ ꯑꯣ
ꯀꯩꯝꯇ ꯑꯗꯨꯒꯨꯝꯕꯒꯤ ꯃꯇꯥꯡꯗ ꯗꯣꯟ ꯇꯣꯛ ꯑꯍꯦ ꯍꯦ ꯍ
ꯑꯣ ꯑꯣ ꯑꯍꯝ
ꯑꯣ ꯁꯤꯁꯇꯔꯅ ꯊꯣꯡꯕ꯭ꯔꯣ ꯉꯁꯤꯒꯤ ꯀꯩꯅꯣꯗꯤ ꯗꯛꯇꯨꯗꯤ
ꯑꯪ ꯑꯩꯅ ꯊꯣꯡꯕ ꯅꯠꯇꯦ ꯑꯩꯈꯣꯏ ꯑꯪꯀꯜꯅ ꯊꯣꯡꯕꯅꯦ
ꯑꯣ ꯑꯪꯀꯜꯅ ꯐꯖꯅ ꯍꯥꯎꯅ ꯄꯤꯖꯔꯦ
ꯍꯣꯏ ꯑꯗꯨ ꯍꯥꯏꯇꯥꯔꯦ ꯍꯦꯍꯦ
ꯀꯌꯥꯝ ꯆꯥꯊꯔꯒꯦ ꯐꯦꯃꯤꯂꯤ ꯃꯦꯝꯕꯔ
ꯑꯩꯈꯣꯏꯁꯦ ꯃꯤ ꯃꯔꯤ
ꯑꯣꯁ ꯑꯗꯨꯗꯤ ꯌꯥꯝ ꯌꯥꯝꯕ ꯑꯣꯏꯗ꯭ꯔꯦꯅꯦꯀꯣ
ꯍꯣꯏ
ꯑꯣ
ꯎꯝ
ꯁꯤꯁꯇꯔꯍꯣꯏꯒꯤꯗꯤ ꯀꯩꯅꯣ ꯀꯩꯅꯣ ꯍꯧꯖꯤꯛꯀꯥꯟꯁꯦ ꯑꯃꯨꯛ ꯏꯪꯕ꯭ꯔꯣ ꯁꯥꯔꯤꯕ꯭ꯔꯣ ꯅꯣꯡ ꯆꯨꯕ꯭ꯔꯣ ꯀꯃꯥꯏ ꯇꯧꯒꯦ
ꯅꯣꯡ ꯆꯨꯗꯤꯌꯦ ꯅꯣꯡꯗꯤ ꯃꯪꯉꯒ ꯂꯩꯕ ꯃꯥꯜꯂꯦ
ꯑꯣ ꯅꯣꯡ ꯃꯔꯥꯡ ꯀꯥꯏꯅ ꯑꯗꯨꯝ ꯅꯣꯡ ꯇꯥꯕ ꯇꯣꯏꯅꯗꯤ ꯇꯥꯕ꯭ꯔꯣ
ꯍꯣꯏ ꯎꯝ ꯇꯣꯏꯅ ꯇꯥꯕ ꯍꯥꯏꯁꯦ ꯑꯌꯨꯛꯇ ꯈꯔ ꯇꯥꯔꯝꯅꯤ ꯅꯨꯡꯊꯤꯟꯗꯗꯤ ꯇꯣ ꯁꯨꯃꯥꯢꯅ ꯇꯧꯏ
ꯑꯣ ꯁꯤꯁꯇꯔ ꯍꯣꯏꯒꯤꯁꯦ ꯀꯩꯅꯣꯗ ꯂꯩꯕ꯭ꯔꯣ ꯑꯥ ꯁꯤꯁꯇꯔ ꯍꯣꯏꯒꯤ ꯃꯅꯥꯛꯇ ꯋꯥꯇꯔꯐꯣꯜꯒꯨꯝꯕ ꯂꯣꯛ ꯀꯨꯝꯕꯁꯨ ꯂꯩꯕ꯭ꯔꯣ
ꯑꯥ ꯑꯗꯨꯝꯕꯗꯤ ꯂꯩꯇꯦꯗ ꯍꯥ ꯍꯥ
ꯑꯣ ꯑꯣ ꯁꯨꯝ ꯃꯐꯝ ꯐꯖꯅ ꯑꯥ ꯑꯩꯈꯣꯏꯒꯤꯗ ꯅꯥꯛꯇ ꯂꯩꯕ ꯍꯥꯏꯇꯥꯥꯔꯒꯗꯤ ꯃꯅꯤꯄꯨꯔꯒꯤ ꯖꯨꯂꯣꯖꯤꯀꯦꯜ ꯒꯥꯔꯗꯦꯟꯗꯣ ꯂꯩ ꯑꯦꯍꯦꯍꯦ
ꯑꯣ ꯑꯇꯩꯁꯨ ꯂꯩꯕ ꯌꯥꯎꯅꯩꯌꯦꯕꯀꯣ ꯑꯗꯨꯅ ꯁꯤꯁꯇꯔ ꯍꯣꯏꯒꯤꯁꯨ ꯂꯩꯒꯗ꯭ꯔꯥꯅ ꯁꯨꯝ ꯍꯪꯕꯅꯤꯗ ꯈꯛ ꯀꯥꯏꯗꯦꯀꯣ ꯑꯣ ꯁꯤꯁꯇꯔꯗꯤ ꯁꯥ ꯊꯣꯡꯕꯒꯗꯤ ꯀꯩꯀꯩ ꯊꯣꯡꯕꯒꯗꯤ ꯍꯩꯒꯦ
ꯍꯦ ꯊꯣꯡꯕꯕꯨꯗꯤ ꯂꯣꯏ ꯍꯩꯗ
ꯑꯣ ꯀꯩꯅ ꯍꯦꯟꯅ ꯈꯔ ꯍꯦꯟꯅ ꯄꯥꯝꯖꯅ ꯊꯣꯡꯒꯦꯕ
ꯑꯩꯅ ꯄꯥꯝꯖꯕ ꯊꯣꯡꯕꯗ ꯑꯩꯗꯤ ꯑꯣꯛꯅ ꯑꯣꯏꯅ ꯄꯥꯝꯖꯩ ꯑꯩꯗꯤ ꯑꯗꯨꯅ ꯊꯣꯡꯕꯁꯨ ꯍꯥꯏꯔꯣꯏ ꯍꯥꯏ ꯇꯥꯔꯦ
ꯑꯣ ꯄꯥꯝꯖꯩꯌꯦꯕ ꯑꯗꯨꯗꯤ ꯍꯣꯏ ꯁꯤꯇꯔ ꯑꯣꯏꯅ ꯊꯣꯡꯕꯗ ꯑꯩꯈꯣꯏꯁꯨ ꯇꯦꯁ ꯇꯧꯕ ꯌꯥꯏꯗꯀꯣ
ꯌꯥꯏꯑꯦ ꯅꯪꯗꯤ ꯀꯔꯝꯕꯅ ꯄꯥꯝꯕ꯭ꯔꯣ
ꯑꯥ ꯑꯩꯗꯤ ꯀꯩꯅꯣꯅ ꯄꯥꯝꯃꯦ ꯚꯤꯝꯅꯗꯤ ꯍꯦꯟꯅꯗꯤ ꯄꯥꯝꯃꯦ ꯑꯗꯨꯝꯕꯨ ꯑꯗꯨꯝ ꯂꯣꯏꯅꯗꯤ ꯆꯥꯏꯀꯣ
ꯁꯤꯁꯇꯔꯗꯤ ꯁꯤꯃꯥꯒ ꯌꯦꯡꯗ ꯗ꯭ꯔꯣ ꯅꯨꯡꯉꯥꯏ ꯅꯨꯡꯉꯥꯏꯕ ꯍꯧꯖꯤꯛꯀꯥꯟꯒꯤ ꯁꯦꯔꯤꯌꯜ ꯀꯥꯁꯦ ꯌꯦꯡꯗ꯭ꯔꯣ
ꯌꯦꯡꯉꯦ ꯑꯩꯗꯤ ꯀꯣꯔꯝꯌꯥꯟꯒꯤ ꯌꯦꯡꯉꯦ
ꯑꯣ ꯑꯁ ꯗꯨꯗꯤ ꯀꯣꯔꯤꯌꯥꯟꯒꯤ ꯐꯖꯕ ꯑꯝꯇ ꯍꯥꯏꯊꯔꯧꯗꯅ ꯁꯤ ꯇꯔ ꯑꯩꯈꯣꯏꯁꯨ ꯏꯕ ꯌꯥꯕ ꯌꯥꯎꯔꯗꯤ
ꯑꯁ ꯀꯣꯔꯤꯌꯥꯟꯒꯤꯗꯤ ꯌꯥꯝ ꯐꯖ ꯐꯖꯕ ꯌꯥꯝ ꯂꯩꯌꯦꯗ
ꯌꯥꯝꯅ ꯐꯖꯕꯁꯤꯡꯗꯨꯗꯒꯤ ꯍꯦꯟꯅ ꯐꯖꯕ ꯍꯥꯏꯇꯥꯔꯦꯅꯦꯀꯣ ꯃꯌꯥꯝꯅꯁꯨ ꯌꯥꯝ ꯊꯣꯏꯗꯣꯛꯅ ꯈꯪꯅꯕ ꯄꯥꯝꯅꯕ ꯍꯥꯏꯇꯥꯔꯦꯅꯦ ꯄꯣꯄꯨꯂꯔ ꯑꯣꯏꯕ ꯍꯥꯏꯇꯥꯔꯦ ꯃꯣꯁ ꯄꯣꯄꯨꯂꯔꯒ ꯍꯥꯏ ꯇꯔꯦꯅꯦ
ꯑꯗꯨ ꯍꯥꯏꯔꯗꯤ ꯎꯝ ꯑꯩ ꯍꯟꯗ꯭ꯔꯦꯠ ꯃꯦꯃꯣꯔꯤꯁꯨ ꯐꯖꯩꯌꯦ
ꯑꯣ ꯑꯩ ꯍꯟꯗ꯭ꯔꯦꯠ ꯕꯦꯃꯣꯔꯤꯁꯦ ꯀꯩ ꯃꯇꯥꯡꯒꯤ ꯑꯣꯏꯗꯣꯏꯅꯣ
ꯑꯦ ꯍꯟꯗ꯭ꯔꯦꯗ ꯃꯦꯃꯣꯔꯤꯁꯦ ꯀꯩꯅꯣ ꯃꯇꯥꯡ ꯑꯣꯏꯗꯣꯏꯕ ꯐ꯭ꯔꯦꯟꯁꯤꯞ ꯍꯥꯏ ꯃꯇꯥꯡ ꯑꯣꯏꯗꯣꯏꯅꯦ
ꯑꯣ ꯁꯥꯅꯗꯤ ꯑꯩ ꯍꯟꯗ꯭ꯔꯦꯠ ꯗꯦꯖꯁꯤꯗ ꯁꯦꯝꯍꯧ ꯀ꯭ꯔꯤꯌꯦꯠ ꯇꯧꯈꯤꯕ ꯃꯦꯃꯣꯔꯤꯁ ꯃꯌꯥꯝꯗꯣ ꯑꯣꯏꯗꯣꯏꯔꯥ
ꯎꯝ ꯑꯗꯨꯁꯨ ꯌꯥꯝ ꯐꯖꯩ ꯑꯗꯨꯒ ꯂꯐ ꯁ꯭ꯇꯣꯔꯤꯒꯨꯝꯕꯅ ꯍꯥꯏꯔꯗꯤ ꯑꯁꯤ ꯀꯦꯟ ꯀꯦꯟꯗꯤꯁ ꯂꯚ ꯇ꯭ꯔꯟꯁꯇꯦꯠꯁꯨ ꯐꯖꯩ
ꯑꯥ ꯀꯣꯔꯤꯌꯥꯒꯤ ꯀꯣ
ꯍꯣꯏ
ꯑꯣ ꯑꯁ ꯑꯩꯗꯤ ꯌꯥꯝ ꯌꯦꯡꯉꯝꯗꯧ ꯃꯥꯜꯂꯦ ꯌꯥꯝ ꯐꯖꯅ ꯈꯪꯈ꯭ꯔꯦ
ꯍꯦꯍꯦ ꯑꯁ ꯌꯥꯝ ꯈꯪꯕ ꯌꯥꯝ ꯂꯩꯌꯦꯗ
ꯑꯣ ꯑꯍꯤꯡꯒ ꯇꯨꯝꯗꯈꯩ ꯌꯦꯡꯗꯔꯝꯗꯧ ꯃꯥꯜꯂꯦ ꯏꯄꯤꯁꯣꯠ ꯂꯣꯏꯅꯕ ꯍꯣꯠꯅꯕꯗ
ꯑ ꯍꯝ ꯅꯪꯗꯤ ꯀ꯭ꯔꯤ ꯁꯤꯅꯤꯃꯥꯅ ꯄꯥꯝꯕ꯭ꯔꯣ ꯍꯤꯟꯗꯤꯅ ꯄꯥꯝꯕ꯭ꯔꯣ
ꯑꯥ ꯑꯩꯁꯨ ꯁꯤꯃꯥꯁ ꯑꯦ ꯁꯤꯃꯥꯗ ꯁꯤꯁꯇ꯭ꯔꯒꯗꯤ ꯈꯤꯇꯪꯗꯤ ꯃꯥꯟꯅꯗ꯭ꯔꯦ ꯍꯥꯏꯗꯤ ꯀꯩꯅꯣꯒꯨꯝꯕꯁꯦ ꯌꯥꯝ ꯌꯦꯡꯕꯅ ꯄꯥꯝꯖꯩ ꯇ꯭ꯔꯥꯏꯝꯒꯨꯝꯕꯒꯤ ꯁꯦꯔꯤꯁ ꯍꯥꯏꯒꯗ꯭ꯔꯥ ꯑꯥ ꯏꯠ ꯩꯅꯣꯒꯨꯝꯕꯁꯦ ꯌꯥꯝꯅ ꯄꯥꯝꯖꯩ ꯀꯣ ꯑꯗꯨꯃꯥꯏꯅ ꯑꯗꯨꯝ ꯄꯥꯝꯃꯦ ꯍꯥꯏꯇꯥꯔꯦ ꯀ꯭ꯔꯥꯏꯝꯒꯨꯝꯕꯒꯤ ꯑꯣꯏꯕ ꯀꯩꯅꯁꯦ ꯍꯥꯏꯇꯔꯦ ꯑꯗꯨꯝꯕꯅ ꯈꯥꯔ ꯄꯥꯝꯃꯦ
ꯎꯝ ꯑꯩꯈꯣꯏꯁꯨ ꯃꯇꯝ ꯈꯥꯔꯕꯨꯗꯤ ꯑꯗꯨꯝ ꯌꯦꯡꯉꯝꯃꯦ ꯑꯗꯣ ꯄꯥꯝꯂꯛꯇ꯭ꯔꯥꯕ ꯍꯥꯏ
ꯑꯥ ꯁꯨꯝ ꯌꯦꯡꯖꯤꯜꯂꯛ ꯌꯦꯛꯖꯤꯜꯂꯒꯕꯨ ꯕꯣꯔꯤꯡ ꯆꯨꯏ ꯑꯗꯨꯑꯣꯏꯁꯨ ꯅꯨꯡꯉꯥꯏꯕꯗꯤ ꯑꯗꯨꯅ ꯍꯦꯟꯅ ꯑꯣꯏ ꯍꯥꯏꯗꯤ ꯑꯈꯣꯏꯅꯁꯨ ꯃꯤꯠꯅ ꯁꯤꯡꯍꯧ ꯎꯕꯁꯨ ꯍꯥꯏꯗꯤ ꯈꯪꯍꯧꯕ ꯅꯣꯜꯂꯦꯖ ꯄꯤꯕꯁꯨ ꯃꯌꯥꯝ ꯂꯩꯗꯅꯀꯣ ꯑꯗꯨꯃꯥꯏꯅ ꯑꯣꯏꯌꯦ ꯁꯤꯁꯇ꯭ꯔꯗꯤ ꯊꯕꯛꯀꯨꯝꯕꯗꯤ ꯇꯧꯔꯕꯣ ꯀꯃꯥꯏꯅ ꯇꯧꯔꯤꯒꯦ
ꯍꯣꯏ ꯑꯩꯁꯨ ꯏꯆꯦꯈꯣꯏꯒꯤ ꯊꯕꯛꯇ ꯑꯗꯨꯝ ꯌꯥꯎꯔꯒ ꯌꯨꯝꯗ ꯐꯤ ꯈꯥꯔ ꯈꯥꯔ ꯇꯨꯔ ꯂꯩꯌꯦ
ꯑꯣ ꯌꯥꯝ ꯐꯩ ꯌꯥꯝ ꯐꯩ ꯁꯤꯁꯇ꯭ꯔꯗꯨꯗꯤ ꯌꯥꯝ ꯍꯥꯔꯠ ꯋꯥꯔꯀꯤꯡ ꯑꯣꯏꯕ ꯃꯥꯜꯂꯦꯅꯦ
ꯑꯣꯏꯗꯦꯗ ꯑꯩꯗꯤ ꯍꯤꯍꯤ
ꯑꯣ ꯌꯥꯝ ꯌꯥꯝ ꯐꯩ ꯌꯥꯝ ꯐꯩ ꯁꯤꯁꯇ꯭ꯔꯅ ꯌꯨꯝꯒꯤ ꯃꯇꯦꯡ ꯑꯣꯏꯅꯕ ꯇꯧꯁꯤꯜꯂꯤꯗꯣ ꯌꯥꯝ ꯐꯩ ꯁꯁ
ꯅꯪꯗꯤ ꯀ꯭ꯔꯤꯒꯤ ꯊꯕꯛ ꯇꯧꯔ ꯂꯩꯕ꯭ꯔꯣ ꯍꯧꯖꯤꯛꯀꯥꯟꯗꯤ
ꯎꯝ ꯑꯩꯁꯨ ꯑꯗꯨꯝ ꯆꯞ ꯆꯞ ꯃꯥꯟꯅꯩꯗ ꯁꯤꯁꯇ꯭ꯔ ꯗꯨꯃꯥꯏꯅ ꯑꯩꯁꯨ ꯌꯨꯝꯒꯤ ꯑꯗꯨꯝ ꯑꯥ ꯃꯇꯦꯡ ꯇꯧꯁꯤꯜꯂꯦ ꯑꯩꯒꯤꯁꯨ ꯑꯥ ꯄꯥꯔꯠ ꯇꯥꯏꯝ ꯑꯃꯗꯤ ꯑꯗꯨꯝ ꯆꯠꯂꯦ ꯑꯗꯨꯒꯤ ꯅꯥꯀꯟꯗ
ꯑꯣ ꯅꯨꯡꯉꯥꯏꯕ꯭ꯔꯣ ꯊꯕꯛꯕꯨꯗꯤ
ꯑꯥ ꯑꯗꯨꯝ ꯅꯨꯡꯉꯥꯏ ꯍꯥꯏꯇꯥꯔꯦ ꯑꯗꯨꯝ ꯃꯤꯛꯁ ꯍꯥꯏꯇꯥꯔꯦ ꯅꯨꯡꯉꯥꯏꯕꯁꯨ ꯑꯋꯥꯕꯁꯨ ꯑꯗꯨꯝ ꯂꯣꯏ ꯁꯨꯔꯦ
ꯑꯣ ꯍꯣꯏꯗ ꯋꯥꯔꯒ ꯑꯝ ꯒꯤ ꯋꯥ ꯋꯥꯕ ꯀꯥꯟꯗꯒꯤ ꯁꯁ ꯀ꯭ꯔꯤ ꯍꯥꯏꯁꯤꯔ ꯑꯐꯕ ꯈꯪꯗꯦꯗ ꯍꯥꯏꯕ ꯍꯥꯏꯇꯦꯗ ꯑꯩ ꯁꯦꯍꯦꯍꯦ ꯑꯍꯝ ꯋꯥꯔꯀꯥꯟꯗꯒꯤ ꯑꯗꯨꯝ ꯒꯦꯟꯁꯦ ꯇꯥꯔꯛꯄꯅꯦ ꯍꯥꯏꯕꯅꯤꯗ ꯋꯥꯕ ꯊꯦꯡꯅꯕ ꯀꯥꯟꯗꯒꯤ
ꯃꯥꯅꯦ ꯃꯥꯅꯦ ꯑꯦꯁꯄꯦꯛ ꯑꯥꯁ ꯍꯣꯏ ꯂꯣꯏ ꯁꯨꯔꯦ ꯑꯗꯨꯅꯤꯗ ꯁꯤꯁꯇꯔ ꯅꯠꯇ꯭ꯔꯥ
ꯍꯣꯏ
ꯍꯝ
ꯁꯤꯁꯇꯔꯗꯤ ꯑꯣ ꯀꯨꯏꯗ꯭ꯔꯤ ꯍꯥꯏꯕ ꯀꯣ
ꯍꯣꯏ ꯀꯨꯏꯗ꯭ꯔꯤ ꯅꯪꯗꯤ
ꯑꯣ ꯑꯩꯗꯤ ꯈꯔꯗꯤ ꯀꯨꯏꯔꯦ ꯑꯗꯨꯅ ꯃꯤ ꯈꯔꯗꯤ ꯑꯗꯨꯝ ꯈꯪꯅꯔꯦ ꯃꯌꯥꯝꯒꯀꯣ ꯋꯥ ꯔꯤ ꯋꯥꯇꯥꯏ ꯑꯗꯨꯝ ꯁꯥꯟꯅꯔꯦ ꯁꯤꯁꯇꯔꯁꯨ ꯑꯍꯥꯟꯕ ꯑꯣꯏꯕꯒꯤ ꯑꯣꯏꯔꯝꯕꯁꯨ ꯌꯥꯏꯗ ꯑꯗꯨꯕꯨꯗꯤ ꯁꯨꯝ ꯀꯨꯏꯁꯜꯂꯛꯑꯒ ꯈꯪꯅꯔꯛꯄꯁꯨ ꯌꯥꯏꯀꯣ
ꯑꯣ ꯗꯣ ꯕ꯭ꯔꯗꯔꯗꯤ ꯀꯌꯥꯝ ꯗꯤ ꯂꯧꯊꯣꯛꯈ꯭ꯔꯕ꯭ꯔꯣ
ꯑ ꯑꯗꯨꯗꯣ ꯑꯁꯦꯡꯕꯗꯤ ꯍꯥꯏꯗꯤ ꯍꯥꯏꯒꯅꯨꯗꯤ ꯍꯥꯏꯕꯅꯤ ꯅꯊꯤꯁꯥꯁ ꯇꯧꯕ ꯌꯥꯗꯕꯅꯦ ꯀꯣꯜꯗ ꯑꯗꯨꯒꯨꯝꯕ ꯀꯩꯝꯇ ꯍꯪꯕ ꯌꯥꯗꯦ ꯑꯗꯨ ꯁꯤꯁꯇꯔ ꯈꯪꯖꯜꯂꯣ ꯈꯪꯗꯕꯩꯕꯨꯗꯤ ꯑꯣꯏꯔꯝꯕ ꯌꯥꯏ ꯃꯊꯪꯗꯗꯤ ꯑꯦꯋꯦꯌꯔ ꯑꯣꯏꯁꯜꯂꯣ
ꯍꯣꯏ ꯑꯁ ꯑꯩꯁꯨ ꯀꯨꯏꯗꯤ ꯀꯨꯏꯗ꯭ꯔꯤꯕꯒꯤ ꯑꯗꯨꯒꯤꯅ ꯁꯥꯎꯕ ꯌꯥꯗꯦ
ꯑꯣ ꯁꯥꯎꯗꯦ ꯁꯥꯎꯗꯦ ꯑꯩꯈꯣꯏꯕꯨꯗꯤ ꯂꯤꯃꯤꯠ ꯌꯧꯈ꯭ꯔꯦꯕꯀꯣ ꯑꯗꯨꯅ ꯑꯩꯈꯣꯏ ꯊꯣꯏꯗꯣꯛꯄꯕꯨꯗꯤ ꯀꯥꯏꯗ꯭ꯔꯦ
ꯎꯝ
ꯑꯣ ꯁꯤꯁꯇꯔꯗꯤ ꯀꯩ ꯀꯔꯝꯕ ꯌꯦꯟꯁꯥꯡꯅ ꯍꯦꯟꯅ ꯄꯥꯝꯒꯦ
ꯑꯩꯇꯤ ꯁꯥꯗ ꯑꯣꯏꯔꯗꯤ ꯑꯣꯛ ꯁꯥ ꯑꯣꯛꯅ ꯍꯦꯟꯅ ꯄꯥꯝꯃꯦ ꯑꯩꯗꯤ ꯑꯗꯨꯝ ꯚꯦꯖꯤꯇꯦꯕꯜꯒ ꯑꯣꯏꯔꯗꯤ ꯑꯩꯗꯤ ꯄꯥꯝꯕ ꯌꯥꯝ ꯂꯩꯗ
ꯑꯣ ꯁꯨꯝ ꯍꯥꯏꯌꯨ ꯀꯩꯅꯣ ꯇꯥꯁꯤ
ꯕꯦꯁꯇꯦꯕꯜꯗ ꯑꯣꯏꯔꯗꯤ ꯎꯝ ꯍꯋꯥꯏ ꯃꯅꯥꯒꯨꯝꯕ ꯃꯥꯏꯔꯦꯜ ꯃꯅꯥꯒꯨꯝꯕꯁꯨ ꯄꯥꯝ
ꯑꯣ ꯃꯥꯏ ꯃꯥꯏꯔꯦꯟꯗꯤ ꯅꯠꯇꯕ ꯃꯅꯥ ꯑꯣꯏꯅ ꯄꯥꯝꯕ
ꯍꯣꯏ ꯅꯣꯏꯁꯨ ꯃꯅꯥ ꯆꯥꯕ꯭ꯔꯣ
ꯃꯅꯥꯅꯤ ꯆꯥꯗꯦ ꯃꯥꯏ ꯃꯁꯥ ꯑꯣꯏꯅ ꯆꯥꯏ ꯍꯥꯏ ꯇꯥꯕꯅꯤꯅꯦ
ꯑꯣ
ꯥꯁꯤꯁꯇꯔ ꯍꯣꯏꯗꯤ ꯍꯧꯖꯤꯛꯀꯥꯟꯗꯤ ꯀꯣꯏꯕꯒꯗꯤ ꯆꯠꯇ꯭ꯔꯣ
ꯀꯣꯏꯕꯗꯤ ꯀꯌꯥ ꯆꯠꯇ꯭ꯔꯦ ꯍꯧꯖꯤꯛꯀꯥꯟꯗꯤ ꯃꯇꯝꯁꯨ ꯐꯠꯇꯕꯒ ꯑꯗꯨꯒ ꯁꯪꯉ ꯁꯪ ꯗꯕꯒ
ꯑꯧ ꯑꯣ ꯊꯕꯛ ꯆꯤꯟꯕꯅꯀꯣ
ꯍꯣꯏ
ꯁꯤꯁꯇꯔ ꯍꯣꯏꯗꯤ ꯀꯩꯅꯣꯗꯤ ꯇꯧ ꯁꯇꯗꯤꯒꯨꯝꯕꯗꯤ ꯂꯣꯏꯈ꯭ꯔꯦ
ꯍꯣꯏ ꯂꯣꯏ ꯔꯦ
ꯑꯣ ꯀꯌꯥꯝ ꯀꯨꯏꯔꯒꯦ ꯆꯍꯤꯗꯤ
ꯀꯨꯏꯗ꯭ꯔꯤꯗ ꯅꯁꯤꯅ ꯂꯣꯏꯗ ꯉꯥꯏꯔꯤꯗ ꯑꯩꯁꯨ
ꯑꯣ ꯀꯔ ꯑꯣꯏꯗꯣꯏꯔ ꯑꯥ ꯀꯔꯝꯕ ꯑꯣꯏꯗꯣꯏꯅꯣ
ꯍꯥꯏꯕꯗꯤ ꯇꯝꯃꯝꯕꯗꯨꯔꯣ
ꯑꯥ
ꯑꯁ ꯑꯩꯁꯨ ꯀꯣꯂꯦꯖ ꯀꯥꯕ ꯂꯣꯏꯗ ꯉꯥꯏꯔꯤꯗ
ꯑꯣ ꯍꯣ ꯍꯣ ꯑꯗꯨꯗꯤ ꯍꯧꯖꯤꯛꯇꯤ ꯀꯣꯂꯦꯖ ꯂꯣꯏꯈ꯭ꯔꯕꯅꯤꯅ ꯌꯨꯝꯗ ꯑꯗꯨꯝ ꯂꯩꯔꯦꯕꯀꯣ ꯌꯨꯝꯒꯤ ꯊꯕꯛ ꯑꯣꯏꯅꯀꯣ ꯌꯨꯝꯒꯤ ꯃꯇꯦꯡ ꯄꯥꯡ ꯆꯤꯟꯗꯅ ꯀꯣ
ꯍꯣꯏ ꯎꯝ ꯀꯔꯤ ꯇꯧꯔꯒ ꯐꯅꯤ ꯍꯥꯏꯕꯗꯣ ꯈꯠꯅꯔꯤ ꯍꯥꯏ
ꯑꯣ ꯀꯥꯏꯗꯦ ꯀꯥꯏꯗꯦ ꯗꯨꯒ ꯇꯝ ꯇꯧꯒꯗꯧꯕꯅꯤ ꯈꯦꯠꯅꯕ꯭ꯔꯣ ꯀꯣꯂꯦꯖ ꯂꯣꯒꯤꯕꯒ ꯀꯃꯥꯏꯅ ꯇꯧꯒꯦ ꯀꯣꯂꯦꯖ ꯂꯣꯒꯤꯕꯒꯤ ꯑꯦꯛꯁꯄꯤꯔꯦꯟꯁꯁꯤꯕꯨ ꯀꯩ ꯀꯩ ꯈꯦꯅ ꯈꯦꯅꯕꯂꯩ ꯑꯦ ꯐ꯭ꯔꯦꯟ ꯁꯥꯔꯀꯜꯁꯤꯡꯁꯨ ꯎꯅꯕꯗꯤ ꯌꯥꯝꯅ ꯐꯪꯉꯝꯃꯔꯣꯏ ꯍꯧꯖꯤꯛꯇꯤ
ꯍꯣꯏ ꯑꯦ ꯑꯗꯨꯝ ꯑꯗꯨꯝ ꯃꯤꯁ ꯇꯧꯔꯦ ꯍꯥꯏꯕ ꯇꯥꯔꯦ ꯃꯔꯛ ꯃꯔꯛꯇꯀꯣ ꯎꯝ ꯑꯗꯨ ꯕ꯭ꯔꯗꯔꯗꯤ ꯎꯝ ꯀꯥꯕ ꯑꯁꯇꯗꯤ ꯇꯧꯕꯗꯤ ꯂꯣꯏꯔꯕ꯭ꯔꯣ ꯀꯃꯥꯏꯅ ꯇꯧꯔꯒꯦ
ꯑꯣ ꯑꯩꯁꯨ ꯁꯤꯁꯇꯔꯒ ꯃꯥꯗꯤ ꯃꯥꯟꯅꯔꯤ ꯑꯗꯣ ꯑꯩꯈꯣꯏꯗ ꯂꯥꯁ ꯌꯔꯗ ꯀꯩꯅꯣ